ꯈ꯭ꯔꯣ ꯍꯜꯂꯣ꯫
ꯍꯜꯂꯣ ꯍꯜꯂꯣ꯫
ꯑꯩꯗꯨ ꯇꯛꯁꯨ ꯉꯧꯗꯅꯤ ꯀ꯭ꯔꯤ ꯇꯧꯔꯦ
ꯑꯩꯒꯤꯁꯨ ꯌꯥꯎꯗ꯭ꯔꯦ ꯉꯁꯥꯏꯗꯒꯤ ꯐꯥꯏꯚꯀꯤꯗꯣ ꯂꯩꯌꯣ ꯑꯗꯨꯝ
ꯎꯈꯔꯤꯔꯀꯣ ꯑꯗꯨ ꯂꯤꯃꯤꯠ ꯌꯥꯎꯈ꯭ꯔꯀꯣ ꯌꯦꯛꯇ
ꯂꯤꯃꯤꯠ ꯌꯧꯈ꯭ꯔꯕꯒꯤꯔꯥ ꯏꯕꯥꯅꯤꯒꯤꯗꯣ
꯭ꯔ ꯄꯦꯟ ꯐ꯭ꯂꯗ ꯅ ꯍ ꯋꯥꯔꯤꯔ ꯁꯥꯕꯁꯨꯦ
ꯍꯥꯗꯤ ꯋꯥꯔꯤꯔꯤ ꯁꯅꯥꯃꯤꯉ ꯂꯩꯇ ꯀ ꯅꯪꯒꯤ ꯃꯤꯔ ꯍꯪꯕꯗꯣ ꯎꯝ ꯑꯩꯅ ꯁꯤꯗ ꯋꯥꯔꯤ ꯐꯖꯅ ꯂꯤꯔ ꯂꯩꯔꯒ ꯀꯣꯜ ꯗꯤꯁꯀꯅꯦꯛ ꯇꯧꯔ ꯂꯩꯔꯝ ꯋꯥꯅꯤꯗ
ꯅꯪꯞ ꯏꯁꯇꯣꯔꯤꯗꯨ ꯀꯌꯥ ꯐꯥꯎ ꯈꯪꯕ꯭ꯔꯥ
ꯀ ꯁꯤꯂꯤꯒꯤꯔ
ꯑ ꯁꯤꯂꯦꯟꯒꯤꯗꫭ
ꯅ ꯅ ꯐꯥꯁ ꯑꯣꯏꯦ ꯁꯤ ꯁꯦꯚꯦꯟ ꯃꯟꯊ ꯑꯣꯏꯍꯦ ꯑꯗꯨ ꯃꯁ ꯌꯥꯝ ꯇꯧꯈ꯭ꯔꯦꯍꯦ ꯑꯗꯨ ꯈꯪꯉꯤꯅ
ꯑ
ꯑꯗꯣ ꯑꯗꯨꯗꯤ ꯃꯈꯣꯏ ꯁ꯭ꯀꯨꯜꯒꯤꯅ ꯑꯗꯨꯕꯨ
ꯎꯝ